ꯇꯥꯕꯤꯔꯤꯕ꯭ꯔꯣ
ꯑꯧ ꯇꯥꯕꯤꯔꯤꯌꯦ ꯁꯣꯝꯒꯤ ꯃꯈꯣꯟ
ꯑꯣꯍꯣ ꯀꯩꯗꯧꯔꯤꯒꯦ
ꯑꯩꯗꯣ ꯐꯃꯨꯡꯗ ꯑꯃꯨꯛ ꯆꯥꯡ ꯃꯄꯥꯟꯗ ꯑꯃꯨꯛ ꯊꯣꯛ ꯃꯤꯒꯤ ꯌꯨꯝꯗ ꯑꯃꯨꯛ ꯆꯠ ꯑꯃꯨꯛꯀ ꯂꯥꯛ ꯑꯃꯨꯛꯀ ꯆꯠꯊꯣꯛ ꯑꯗꯨꯃꯥꯏꯅ ꯇꯧꯔꯒ ꯂꯩꯔꯤ
ꯊꯕꯛ ꯂꯩꯇꯕꯩ ꯇꯥꯏꯞꯇ ꯇꯧꯔ ꯂꯩꯌꯦꯅꯦ ꯆꯥꯛ
ꯍꯣꯏ ꯃꯤꯑꯣꯏꯕ ꯑꯣꯏꯕꯅꯤꯅ ꯆꯥꯛꯄꯨꯗꯤ ꯆꯥꯕ ꯂꯦꯞꯄ ꯌꯥꯗꯕꯅꯤꯅ ꯑꯗꯨꯝ ꯆꯥꯕꯤꯈ꯭ꯔꯦ ꯍꯥꯏꯔꯤꯁꯤꯅꯦ
ꯑꯣ ꯍꯣꯏ ꯍꯣꯏ ꯊꯕꯛ ꯂꯩ ꯃꯤꯁꯤꯡꯗꯤ ꯌꯥꯝ ꯊꯦꯡ ꯊꯦꯡ ꯆꯥꯅꯅꯕ ꯑꯗꯨ
ꯑꯥ ꯑꯩꯈꯣꯏꯗꯤ ꯊꯕꯛ ꯂꯩꯇ꯭ꯔꯗꯤ ꯉꯟꯅ ꯆꯥꯔꯦ ꯊꯕꯛ ꯂꯩꯔꯗꯤ ꯊꯦꯡꯅ ꯆꯥꯔꯦ ꯑꯩꯈꯣꯏꯗꯤ ꯍꯥꯏꯕꯗꯤ ꯊꯕꯛ ꯂꯩꯔꯗꯤ ꯆꯠꯅꯤꯡꯗꯦꯗꯅ ꯎꯝ ꯊꯕꯛ ꯂꯩꯔꯗꯤ ꯆꯥꯅꯤꯡꯗꯕꯒꯤ ꯆꯥꯛ ꯆꯥ ꯅꯦꯅ ꯑꯁ ꯑꯗꯨ ꯅꯠꯇꯦꯕ
ꯑꯁ ꯁꯤ ꯅꯨꯄꯥꯁꯦ ꯃꯇꯝ ꯌꯥꯝ ꯆꯟꯕ ꯃꯥꯜꯂꯦꯀꯣ
ꯑꯩꯔꯣ
ꯌꯥꯝ ꯇꯟꯒꯟꯕ ꯅꯨꯄꯥ ꯃꯥꯜꯂꯦ ꯍꯣꯏ
ꯑꯩꯔꯣ ꯑꯩꯅꯦ ꯈ꯭ꯋꯥꯏꯗꯒꯤ ꯑꯁ ꯂꯝꯗꯝꯁꯤꯗ ꯑꯩꯒꯨꯝꯅ ꯇꯟꯗꯕ ꯃꯤ ꯂꯩꯇꯦꯅ ꯑꯦ ꯎ ꯍꯧꯖꯤꯛ ꯍꯧꯖꯤꯛꯁꯦ ꯑꯃꯨꯛ ꯈꯣꯏ ꯆꯨꯞꯄ ꯆꯠꯇꯣꯏꯅꯦ
ꯑꯣ ꯑꯦ ꯐꯪꯗꯤ ꯐꯪꯕ꯭ꯔꯣ ꯑꯗꯣ
ꯐꯥꯕꯅꯦ ꯑꯁ ꯅꯨꯃꯤꯠ ꯅꯨꯃꯤꯠꯇ ꯉꯥ ꯀꯤꯂꯣ ꯇꯔꯥꯃꯨꯛꯗꯤ ꯐꯪꯉꯦꯗ
ꯑꯁ ꯌꯥꯝꯃꯜꯂꯦ ꯍꯥꯏ ꯑꯗꯨꯗꯤ ꯆꯥꯕ ꯉꯝꯃꯔꯣꯏ
ꯊꯥꯖꯔꯣꯏ ꯑꯩ ꯅꯪ ꯑꯃꯨꯛ ꯊꯥꯖꯔꯣꯏ
ꯊꯥꯖꯩ ꯊꯥꯖꯩ ꯊꯥꯖꯩ ꯊꯥꯖꯩ ꯊꯥꯖꯩꯌꯦ
ꯍꯣꯏ
ꯑꯗꯣ ꯌꯣꯟꯕ꯭ꯔꯣ ꯅꯥꯊꯟꯇ ꯆꯥꯕ꯭ꯔꯣ
ꯀꯥꯅꯤ ꯏꯊꯟꯇ ꯆꯥꯔꯗꯤ ꯂꯣꯏꯔꯦ ꯄꯣꯛꯀꯁꯦ ꯁꯥꯃꯨꯒꯤ ꯄꯨꯛꯀ ꯃꯥꯡꯈꯠꯂꯛꯑꯅꯤ ꯑꯗꯨꯃꯥꯏꯅ
ꯎꯝ ꯅꯊꯟꯇ ꯆꯥꯕꯅꯣ ꯃꯤꯒꯤꯁꯨ ꯄꯤꯊꯣꯛꯑꯣ
ꯅꯪꯗꯤ ꯀꯅꯥ ꯀꯅꯥ ꯂꯩꯔꯤꯅꯣ ꯀꯩ ꯃꯊꯦꯜꯕꯨ ꯆꯥꯕꯤꯔꯒꯦ
ꯑꯁ ꯑꯩꯗꯤ ꯉꯁꯤ
ꯍꯥ
ꯀꯔꯤ ꯍꯥꯏꯕ꯭ꯔꯥ ꯍꯋꯥꯏ ꯍꯋꯥꯏ ꯑꯁꯥꯡꯕ ꯆꯥꯏ ꯅꯪꯗꯤ ꯍꯋꯥꯏ ꯑꯁꯥꯡꯕꯗꯨ ꯈꯪꯕ꯭ꯔꯣ
ꯍꯋꯥꯏ ꯑꯁꯥꯡꯕ ꯈꯪꯗꯦ ꯍꯥꯏꯔꯣ
ꯑꯩꯗꯣ
ꯑꯥꯎ
ꯇꯥꯕ꯭ꯔꯣ
ꯇꯥꯏ ꯇꯥꯏꯌꯦ ꯀꯩ ꯍꯥꯏꯅꯣ ꯇꯥꯏꯌꯦꯃꯤ
ꯑꯁ ꯐꯔꯥꯛ ꯁꯤꯗ ꯇꯧꯔꯖꯥꯅꯤ ꯁꯤꯁꯤ ꯁꯤꯀꯣ
ꯀꯔꯤ ꯃꯊꯦꯜ ꯇꯧꯔꯒꯦ ꯍꯥꯏꯔꯒ ꯅꯪꯅ ꯈꯨꯨꯝꯃꯛꯇꯦ
ꯑꯣ ꯑꯩꯒꯤ ꯃꯊꯦꯜꯗꯣ ꯑꯩꯒꯤ ꯃꯊꯦꯜꯗꯨꯗꯤ ꯑꯁ ꯌꯥꯝ ꯂꯥꯏ ꯖꯥꯠꯅꯤꯗ ꯍꯋꯥꯏꯒ ꯌꯦꯔꯨꯝꯒ ꯑꯥꯂꯨ
ꯑꯁ ꯅꯪꯅ ꯊꯣꯡꯉꯤꯔꯣ ꯀꯅꯥꯅ ꯊꯣꯡꯉꯤꯅꯣ
ꯍꯥꯥ
ꯀꯅꯥꯅ ꯊꯣꯡꯉꯤꯅꯣꯕ꯫
ꯈꯪꯗꯦ ꯀꯅꯥꯅ ꯊꯣꯡꯉꯤꯅꯣ꯫
ꯑꯁ ꯑꯍꯥꯑꯍꯥ ꯀꯤꯍꯦ ꯀꯅꯥꯗ ꯊꯣꯛꯏꯅꯣꯁꯨ ꯈꯪꯗꯦ ꯑꯗꯨꯒ ꯆꯥꯗꯤ ꯆꯥꯏꯅꯦꯕꯥ꯫ ꯂꯣꯏꯔꯦꯍꯦ꯫ ꯅꯪ ꯊꯕꯛ ꯌꯥꯝ ꯆꯤꯟꯕ꯭ꯔꯣ꯫ ꯊꯕꯛ
ꯆꯥꯔꯒꯦ ꯑꯦ ꯑꯃꯨꯛ ꯉꯥꯡꯈ꯭ꯔꯕꯅꯦ ꯑꯩ ꯀꯥꯎꯕꯩꯅꯦ꯫
ꯑꯁ ꯂꯣꯏꯔꯦꯍꯦ꯫
ꯕꯅꯦ ꯍꯧꯖꯤꯛ
ꯑꯗꯣ ꯑꯁ ꯆꯒꯛ ꯆꯒꯛ ꯌꯥꯝ
ꯀꯔꯤꯅꯣꯅꯦꯍꯦ ꯁꯤ ꯅꯨꯄꯥꯁꯦ꯫
ꯑꯗꯨꯒꯤꯅꯤꯗ
ꯌꯥꯝꯅ ꯊꯕꯛ ꯆꯤꯟ
ꯇꯥꯕ꯭ꯔꯣ
ꯇꯥꯏꯌꯦ꯫ ꯅꯪ ꯊꯕꯛ ꯆꯤꯟꯕꯔꯥ ꯍꯥꯏꯕ꯫
ꯇꯥꯕꯔꯣ
ꯇꯥꯏ ꯀꯔꯤꯅꯣ ꯈꯪꯗꯦ ꯁꯤ ꯅꯨꯄꯥꯁꯦ꯫
ꯎꯝ ꯅꯨꯄꯥ ꯍꯥꯏꯔꯛꯇꯔꯁꯦ ꯑꯉꯥꯡꯗꯨꯝ ꯍꯥꯏꯌꯣꯗ ꯑꯩꯗꯤ ꯑꯉꯥꯡ ꯑꯣꯏꯔꯤꯅ꯫
ꯅꯪ ꯊꯕꯛ ꯌꯥꯝ ꯆꯤꯟꯕ꯭ꯔꯥ ꯍꯥꯏꯕꯅꯦ ꯁꯨꯝ ꯈꯨꯝ ꯈꯨꯝꯗꯦ ꯁꯤ ꯅꯨꯄꯥꯁꯦ꯫
ꯑꯩꯒꯤ ꯆꯤꯟꯗꯣ ꯈꯤꯇꯪ ꯄꯦꯟꯗꯤꯡ ꯂꯩꯕ꯫
ꯏꯁ ꯑꯗꯨ ꯆꯤꯜꯂꯁꯨ ꯑꯁꯨꯃꯥꯏꯅ ꯇꯧꯋꯦ ꯈꯣꯠꯂꯦ ꯍꯥꯏꯅ ꯍꯥꯏꯔꯛꯄ ꯌꯥꯏꯌꯦꯅ ꯀꯔꯤꯅꯣꯃꯤꯅ ꯉꯥꯡꯉꯤꯁꯦ꯫ ꯁꯨꯡꯈꯨꯝ ꯈꯨꯝꯗꯕꯩ ꯋꯥꯅꯤ ꯁꯦ꯫
ꯑꯦ ꯈꯨꯝꯃꯤꯗꯨꯗꯤ ꯑꯩ ꯂꯦꯞꯇꯕꯤꯗ ꯈꯨꯝꯃꯤꯁꯤ ꯅꯪ ꯇꯥꯗ꯭ꯔꯣ꯫
ꯑꯣ ꯈꯨꯝꯃꯤꯕ ꯑꯣꯏꯔꯦ ꯑꯩꯗꯤ ꯈꯨꯝꯗꯕ꯭ꯔꯅ ꯈꯜꯂꯤꯕ
ꯎꯝ ꯑꯩ ꯄꯪꯈꯨꯝꯗ ꯈꯨꯝꯃꯦ ꯅꯪꯁꯨ ꯄꯪꯍꯥꯡꯗ ꯍꯥꯡꯕꯗꯨꯗ
ꯑꯩꯅꯁꯨ ꯄꯪꯉꯥꯡꯗ ꯉꯥꯡꯉꯦ ꯑꯗꯨꯒ ꯅꯪꯁꯨ ꯄꯪꯈꯨꯝꯗ ꯈꯨꯝꯃꯤꯕ ꯎꯝ ꯐꯩ ꯐꯩ꯫
ꯐꯕꯅꯤ ꯐꯕꯖꯥꯠꯅꯤꯗ
ꯑꯥ ꯑꯣ ꯍꯣꯏ ꯍꯤꯡꯉꯤꯉꯩꯗ ꯐꯥꯎꯍꯧꯗ꯭ꯔꯗꯤ꯫ ꯁꯨꯝ ꯀꯥꯟꯗ ꯐꯗꯣꯏꯅꯦ꯫
ꯅꯣꯏꯔꯣꯝꯗ ꯅꯣꯡꯒ ꯆꯨꯗ꯭ꯔꯣ ꯑꯩꯈꯣꯏꯔꯣꯝꯗꯁꯨ ꯅꯣꯡꯒ ꯆꯨꯗꯦꯗ꯫
ꯑꯩꯈꯣꯏꯔꯣꯝꯗꯤ ꯍꯧꯖꯤꯛ ꯅꯣꯡꯁꯨ ꯅꯣꯡꯁꯨ ꯆꯨꯗꯦ ꯅꯣꯡꯁꯨ ꯇꯥꯗꯦ ꯅꯨꯡꯁꯥꯁꯨ ꯊꯣꯛꯂꯛꯇꯦ ꯀꯔꯤ ꯍꯥꯏꯗꯣꯏꯅꯣ ꯈꯪꯗꯦ ꯁꯤꯒꯤ ꯋꯦꯗꯔꯁꯦ ꯁꯤꯒꯤ꯫ ꯅꯣꯡꯁꯨ ꯇꯥꯗ ꯃꯝꯁꯨ ꯃꯝꯗꯦ ꯉꯥꯜꯂꯤ꯫
ꯑꯁ ꯑꯗꯨꯗꯤ ꯅꯣꯏꯁꯦ ꯀꯔꯣꯝꯕ
ꯅꯣꯏ ꯑꯗꯨꯗꯤ ꯅꯣꯏꯁꯦ ꯀꯔꯝꯕ ꯂꯝꯗꯝꯗꯅꯣ ꯂꯩꯔꯤꯁꯦ ꯀꯔꯝꯕ
ꯈꯪꯗꯦ ꯑꯩꯁꯨ ꯀꯔꯤ ꯂꯝꯗꯝꯗꯅꯣ ꯈꯪꯗꯦ꯫
ꯑꯣ ꯅꯪꯁꯦ ꯇꯝꯄꯥꯛ ꯅꯠꯇꯕ ꯃꯥꯎꯟꯇꯦꯟ ꯑꯩꯗꯤ ꯃꯥꯎꯟꯇꯦꯟꯗ ꯂꯩꯕ꯫
ꯑꯩꯈꯣꯏꯁꯨ ꯑꯩꯈꯣꯏꯁꯨ ꯆꯤꯡꯊꯛꯇ ꯂꯩꯌꯦ ꯆꯤꯡꯒꯤ ꯃꯈꯥꯗ ꯂꯩꯌꯦ ꯆꯤꯡꯊꯛ ꯅꯠꯇꯦ ꯆꯤꯡꯒꯤ ꯃꯈꯥꯗ ꯂꯩꯌꯦ ꯑꯩꯈꯣꯏ
ꯆꯤꯡꯒꯤ ꯃꯈꯥꯗ ꯂꯩꯔꯗꯤ ꯑꯁ ꯌꯥꯔꯔꯣꯏꯗ ꯆꯤꯡꯒꯤ ꯃꯈꯥꯗ ꯂꯩꯕꯁꯤꯡꯗꯤ
ꯏꯁ ꯆꯤꯡꯒꯤ ꯆꯤꯡꯒꯤ ꯃꯈꯥꯗ ꯂꯩꯕꯅ ꯅꯨꯡꯉꯥꯏꯕꯅꯤꯍꯦ ꯇꯨꯔꯦꯟꯁꯨ ꯂꯩ ꯂꯧꯕꯨꯛꯁꯨ ꯂꯩ ꯂꯣꯏꯅ ꯂꯩꯔꯦ
ꯐꯪ ꯕꯅꯤ
ꯍꯧꯖꯤꯛ ꯅꯨꯡꯁꯥ ꯊꯣꯛꯂꯛꯇꯦ ꯍꯥꯏꯗꯨ ꯇꯥꯗ꯭ꯔꯣ ꯍꯧꯖꯤꯛ ꯅꯨꯡꯁꯥ ꯊꯣꯛꯂꯛꯇꯦ ꯑꯣ ꯅꯣꯏꯗꯤ ꯅꯣꯡ ꯇꯥꯏ ꯍꯥꯏꯔꯣ
ꯑꯣ ꯑꯣ
ꯅꯣꯏ ꯆꯤꯡꯊꯛꯇ
ꯍꯣꯏ ꯑꯩꯁꯨ ꯉꯁꯥꯏ ꯍꯥꯏꯔꯤꯗꯨꯗꯤ ꯅꯣꯡ ꯇꯥꯗꯦꯅ
ꯑꯣꯍꯣꯏ ꯆꯞ ꯃꯥꯟꯅꯕ ꯃꯥꯜꯂꯦ ꯑꯗꯨꯗꯤ ꯖꯒꯥꯒ ꯖꯒꯥꯒ ꯆꯞ ꯃꯥꯟꯅꯗꯧ ꯃꯥꯜꯂꯦ ꯑꯗꯨꯗꯤ ꯂꯩꯐꯝꯁꯦ ꯎꯝ ꯐꯩ ꯐꯩ
ꯎꯅꯗꯕꯒꯤ ꯈꯛꯇ ꯉꯥꯏꯔꯦ
ꯍꯣ ꯃꯥꯅꯦ
ꯎꯝ ꯑꯗꯣ ꯅꯪꯗꯣ
ꯍꯥꯥ
ꯅꯪꯗꯣ
ꯍꯣꯏ
ꯅꯪ ꯆꯥꯛ ꯆꯥꯔꯕꯣ
ꯑꯩ ꯉꯁꯥꯏꯗꯒꯤ ꯆꯥꯔꯦ ꯑꯩꯈꯣꯏꯗꯤ ꯉꯟꯇꯥ ꯉꯟꯇꯥ ꯆꯥꯕꯅꯦ ꯊꯕꯛ ꯆꯤꯟꯕꯒꯤ
ꯑꯣ ꯑ ꯅꯪ ꯆꯥꯛ ꯆꯥꯔꯤꯁꯤ ꯅꯪ ꯏꯁꯤꯡꯗꯤ ꯊꯛꯄ꯭ꯔꯣ
ꯏꯁꯤꯡ ꯂꯤꯠ ꯊꯛꯑꯦ ꯃꯤꯅꯤꯠ ꯇꯔꯥ ꯇꯔꯥꯃꯉꯥ ꯂꯩꯔꯒ ꯏꯁꯤꯡ ꯊꯛꯑꯦ ꯊꯛꯄ ꯂꯣꯏꯔꯒ ꯑꯃꯨꯛ ꯌꯨꯝ ꯁꯦꯡꯗꯣꯛꯑꯦ
ꯎꯝ ꯅꯪ ꯆꯥꯛ ꯆꯥꯀꯥꯟꯗ ꯏꯁꯤꯡ ꯊꯛꯄꯗꯤ ꯀꯥꯎꯅꯨꯀꯣ
ꯆꯥꯛ ꯆꯥꯕ ꯏꯁꯤꯡ ꯊꯛꯄ ꯌꯥꯗꯦ ꯆꯥꯛ ꯆꯥꯛꯠ ꯍꯒꯦ
ꯆꯥꯛ ꯆꯥꯕ ꯂꯣꯏꯔꯒ ꯏꯁꯤꯡ ꯊꯛꯄ ꯀꯥꯎꯅꯨ ꯍꯥꯏꯔ ꯑꯩ ꯅꯉꯣꯟꯗ ꯆꯥꯛ ꯆꯥꯔꯤꯉꯩꯗꯤ ꯊꯛꯑꯣ ꯍꯥꯏꯗꯦꯗꯅ
ꯐꯔꯦ ꯐꯔꯦ ꯑꯩꯗꯤ ꯇꯥꯕꯗ ꯁꯣꯏꯈ꯭ꯔ ꯃꯥꯜꯂꯦ ꯆꯥꯛ ꯆꯥꯕꯗ ꯑꯗꯨ ꯑꯩꯅ ꯇꯥꯈꯔꯕ ꯑꯩꯗꯣ
ꯑꯣ ꯍꯣꯏ ꯍꯣꯏ ꯅꯪꯗꯤ ꯌꯥꯝ ꯁꯣꯏꯒꯟꯕꯅꯤ ꯍꯥꯏꯕ ꯑꯩ ꯈꯪꯉꯦꯕ ꯊꯝꯃꯣꯏ ꯁꯦꯡꯅ
ꯑ ꯁꯦꯡꯕ ꯌꯥꯝ ꯈꯪꯂꯝꯃꯦ
ꯑꯁ ꯌꯥꯝ ꯈꯪꯖꯅꯤꯗ ꯈꯪꯒꯗꯕꯅꯤ ꯅꯨꯄꯥꯗꯤ ꯅꯨꯄꯥꯗꯤ ꯄꯤꯒꯤ
ꯍꯣꯏ ꯆꯨꯝꯃꯦ ꯆꯨꯝꯃꯦ ꯆꯨꯝꯃꯦ ꯂꯣꯏ ꯆꯨꯝꯃꯦ ꯅꯪꯉꯥꯡ ꯏꯁꯤꯡꯁꯦ ꯍꯨꯟꯗꯣꯛꯅꯤꯡꯉ ꯑꯝꯐꯥꯎ ꯂꯩꯇꯦ ꯍꯨꯟꯗꯣꯛꯅꯤꯡꯉ ꯑꯝꯐꯥꯎ ꯂꯩꯇꯦ ꯂꯧꯈꯠꯅꯤꯡꯉꯥꯏ ꯈꯠꯇꯉꯥꯏ
ꯂꯧꯈꯠꯅꯤꯡꯉꯥꯏ ꯈꯛꯇ ꯂꯧꯈꯠꯂꯣ ꯑꯗꯨꯗꯤ ꯑꯁ ꯑꯩꯕꯨꯁꯨ ꯑꯗꯨꯝ ꯂꯧꯈꯠꯄꯤꯔꯣ ꯑꯗꯨꯗꯤ
ꯑ ꯂꯧꯈꯠꯀꯦ ꯂꯧꯈꯠꯀꯦ ꯑꯗꯨ ꯅꯪ ꯉꯅꯥ ꯐꯕ ꯆꯠꯄꯥꯦ ꯑꯗ ꯑꯩꯒꯤꯁꯨ ꯌꯥꯎꯔꯛꯑꯣ ꯑꯩꯒꯤ ꯁꯔꯨꯛꯁꯨ ꯌꯥꯎꯔꯛꯑꯣ
ꯍꯣꯏ ꯌꯧꯔꯛꯀꯦꯅꯦ ꯅꯪ ꯑꯩꯕꯨ ꯂꯧꯈꯠꯂꯗꯤ ꯑꯩꯁꯨ ꯅꯪ
ꯅꯠꯇꯦ ꯅꯪ ꯀꯤꯂꯣ ꯀꯌꯥꯅꯣ ꯐꯥꯔꯛꯑꯦ ꯍꯥꯏꯕ꯭ꯔꯣ ꯀꯤꯂꯣ ꯇꯔꯥꯃꯨꯛ ꯀ ꯆꯥꯡꯗ ꯐꯥꯔꯛꯑꯦ ꯍꯥꯏꯕꯗꯣ ꯑꯩꯒꯤ ꯑꯃꯈꯛꯇꯪꯗꯤ ꯄꯤꯔꯝꯕ ꯌꯥꯏꯅ
ꯍꯣꯏ ꯄꯤꯕꯗꯤ ꯌꯥꯏ ꯑꯗꯣ
ꯑꯗꯣ ꯀꯩꯗꯧꯔꯒꯦ
ꯅꯣꯡꯃ ꯅꯣꯡꯃ ꯍꯥꯏꯕ ꯃꯇꯝ ꯂꯩꯗꯅ
ꯍꯣ ꯍꯣ ꯅꯪꯅ ꯑꯗꯨꯝ ꯂꯩꯕ ꯃꯇꯝꯗ ꯍꯥꯏꯔꯛꯑꯣ ꯑꯩ ꯂꯧꯕ ꯂꯥꯛꯀꯦ
ꯀꯔꯤ ꯉꯥ ꯆꯥꯅꯤꯡꯒꯦ
ꯑꯁ ꯈꯪꯗꯦ
ꯅꯪ ꯉꯈꯥ ꯆꯥꯅꯤꯡꯕ꯭ꯔꯥ
ꯀꯔꯤꯅꯣ ꯉꯥꯈꯥꯗꯤ ꯈꯪꯗꯦ ꯑꯩ
ꯅꯧꯈꯥ ꯍꯥꯏꯕ꯭ꯔꯥ
ꯑꯩ ꯈꯪꯗꯦ ꯉꯥ ꯑꯍꯥꯎꯕ ꯆꯥꯅꯤꯡꯉꯦ ꯑꯩꯗꯤ ꯃꯆꯥ ꯃꯆꯥꯗꯤ ꯆꯥꯅꯤꯡꯗꯦ
ꯑꯣ ꯑꯗꯨꯗꯤ ꯅꯪꯒꯤ ꯉꯥ ꯑꯍꯥꯎꯕꯁꯦ ꯑꯗꯨꯗꯤ ꯅꯪꯒꯤꯗꯣ
ꯀꯔꯤ ꯑꯩꯒꯤꯗꯣ ꯀꯩꯗꯧꯔꯒꯦ
ꯀꯥꯏ ꯀꯥꯏ
ꯠꯇꯤꯡ ꯉꯥ ꯑꯃ ꯀꯔꯤ ꯍꯥꯏꯕ ꯃꯃꯤꯡꯅꯣ ꯉꯥꯆꯤ ꯆ꯭ꯔꯧ ꯍꯥꯏꯕ꯭ꯔꯥ ꯉꯥꯆꯤ ꯀꯔꯤ ꯍꯥꯏꯕꯥ ꯈ꯭ꯔꯥ ꯈꯪꯕ꯭ꯔꯥ ꯑꯗꯨꯗꯣ ꯑꯗꯨ ꯍꯥꯎꯋꯦ ꯑꯩꯗꯤ ꯉꯥꯆꯧ
ꯉꯆꯧꯗꯣ
ꯑꯥ ꯑꯆꯧꯗꯣ ꯀꯩꯗꯧꯔꯒꯦ ꯐꯥꯕ ꯐꯪꯗꯦ ꯍꯥꯏꯔ
ꯅꯆꯧꯗꯣ ꯈꯣꯏꯗ ꯆꯪꯗꯦꯕ ꯃꯥꯗꯣ
ꯑꯣꯏꯕ꯭ꯔꯥ ꯑꯩ ꯑꯩꯗꯤ ꯈꯪꯗꯦ ꯑꯗꯨꯗꯤ ꯀꯩꯀꯩ ꯉꯥ ꯐꯥꯒꯦ ꯅꯪ ꯅꯪꯒꯤ ꯈꯣꯏꯗ ꯀꯩꯀꯩ ꯉꯥ ꯐꯥꯒꯦ ꯑꯗꯨꯗꯤ
ꯑꯩꯗꯤ ꯁꯥꯔꯀ ꯕ꯭ꯂꯨꯋꯦꯜ ꯈꯛꯇꯅꯦ ꯆꯪꯉꯁꯤ
ꯑꯁ ꯌꯥꯔꯦ ꯑꯗꯨꯗꯤ ꯀꯔꯥꯏꯗꯒꯤ ꯑꯣꯏꯗꯕ ꯉꯥꯡꯒꯅꯨ ꯅꯪꯁꯨ ꯑꯩꯅ
ꯐꯩꯒꯤꯅꯦ ꯉꯥꯃꯨ ꯉꯥꯃꯨ ꯈꯛꯇꯅꯦ ꯉꯥꯃꯨ ꯈꯛꯇꯅꯦ ꯐꯪꯉꯁꯦ
ꯉꯃꯨꯁꯨ ꯍꯥꯎꯕꯅꯤꯗ ꯍꯥꯎꯕꯗꯤ ꯑꯇꯩ ꯉꯥ ꯀꯔꯤ ꯉꯥ ꯍꯥꯏꯕ ꯑꯃ ꯎꯝ ꯀꯔꯤ ꯍꯥꯏꯕꯅꯣ ꯑꯁ ꯈꯪꯉꯒ ꯁꯤꯜꯚꯔ ꯀꯩꯀꯥ ꯑꯃ ꯍꯥꯏꯇꯥꯔꯦ ꯋꯥꯏꯠ ꯑꯉꯧꯕꯗꯣ ꯑꯉꯧꯕ ꯑꯣꯏꯕꯗꯣ ꯑꯗꯨ ꯆꯪꯉꯛꯇꯕ꯭ꯔꯣ ꯉꯥꯃꯨꯁꯤꯁꯨ ꯀꯔꯤ ꯏꯔꯣꯝꯕꯗ ꯍꯥꯞ ꯍꯥꯞꯄꯗꯤ ꯍꯥꯎꯋꯦ ꯍꯥꯏꯕꯅꯤꯌꯦ ꯏꯔꯣꯝꯕꯒꯨꯝꯕꯗ ꯍꯥꯞꯄꯗꯤ ꯃꯍꯥꯎ ꯌꯥꯝ ꯂꯩ ꯍꯥꯏꯕꯅꯦ
ꯑꯁ ꯅꯪꯁꯦ ꯃꯍꯥꯎ ꯀꯩꯀꯥꯒꯤꯗꯤ ꯂꯣꯏ ꯈꯪꯂꯝꯃꯦ
ꯈꯪꯉꯦ ꯀꯩꯅꯣ ꯆꯥꯕꯗ ꯉꯥꯎꯖꯕ ꯍꯥꯏꯕꯗꯨꯅꯤꯅꯦꯍꯦ ꯆꯥꯕ ꯍꯩꯇ꯭ꯔꯗꯤ ꯀꯩꯅꯣ ꯑꯍꯥꯎꯕ ꯍꯥꯎꯇꯕ ꯂꯣꯏ ꯈꯪꯒꯗꯕꯅꯤ ꯑꯗꯣ ꯅꯪꯅ ꯄꯤꯅꯤꯡꯉꯗꯤꯀꯣ ꯉꯝꯃꯣ ꯑꯣꯏꯒꯦꯔꯥ ꯑꯥ ꯉꯥꯃꯨ ꯑꯣꯏꯒꯦꯔꯥ ꯀꯩ ꯑꯣꯏꯒꯦꯔꯥ ꯉꯥ ꯍꯥꯏꯕꯗꯣ ꯅꯪ ꯊꯥꯔꯛꯑꯗꯤ ꯑꯗꯨꯝ ꯄꯤꯔꯛꯑꯣ ꯄꯥꯎ ꯄꯤꯔꯛꯑꯣ ꯑꯩ ꯑꯩ ꯂꯧꯕ ꯂꯥꯛꯀꯦ ꯌꯥꯕ꯭ꯔꯣ
ꯑꯗꯨꯅꯦ ꯅꯪ ꯂꯣꯏꯅ ꯃꯍꯥꯎ ꯈꯪꯉꯦꯕꯀꯣ
ꯍꯣꯏ ꯈꯪꯉꯦ ꯈꯪꯉꯦ ꯑꯗꯣ ꯑꯩ ꯈꯪꯗꯕ ꯉꯥꯗꯤ ꯈꯪꯗꯦ
ꯑꯩꯒꯤ ꯃꯍꯥꯎꯁꯨ ꯈꯪꯕꯤꯔꯣꯕ
ꯍꯣ ꯍꯣ ꯈꯪꯒꯦ ꯈꯪ ꯑꯗꯨꯗꯣ ꯅꯪ ꯉꯥ ꯐꯥꯕꯗꯣ ꯄꯨꯡ ꯀꯌꯥꯗ ꯆꯠꯇꯣꯏꯅꯣ
ꯑꯩ ꯍꯧꯖꯤꯛ ꯆꯠꯊꯣꯛꯑꯅꯤꯅꯦ
ꯑꯣ ꯍꯧꯖꯤꯛ ꯆꯠꯊꯣꯛꯗꯣꯏꯔꯥ ꯅꯪꯒꯤ ꯀꯩ ꯆꯠꯅꯕ ꯀꯩꯀꯥꯗꯤ ꯂꯣꯏꯅ ꯂꯣꯏꯔꯕ꯭ꯔꯣ ꯄꯨꯅꯕ ꯀꯩꯀꯥ ꯂꯣꯏꯔꯦ ꯆꯠꯊꯣꯛꯅꯕ ꯈꯛꯇ ꯉꯥꯏꯔꯦ
ꯎꯝ ꯆꯠꯊꯣꯛꯂꯒ ꯅꯪ